ꯍꯜꯂꯣ ꯍꯜꯂꯣ
ꯇꯥꯗꯔꯕꯣ
ꯍꯜꯂꯣ ꯇꯥꯕꯤꯕ꯭ꯔꯣ ꯇꯥꯕꯤꯕ꯭ꯔꯣ
ꯇꯥꯗꯕ꯭ꯔꯣꯏ ꯇꯥꯎ
ꯑꯥ ꯇꯥꯔꯦ ꯇꯥꯔꯦ ꯏꯇꯥꯎ
ꯍꯣꯏ ꯍꯣꯏ ꯇꯥꯎꯗꯤ ꯀꯩꯗꯧꯔꯤꯅꯣ ꯆꯥꯛ ꯆꯠ
ꯆꯥꯛ ꯆꯥ ꯂꯣꯏꯕꯒꯤ ꯆꯥꯛ ꯆꯥꯂꯣꯏꯕꯒꯤ ꯉꯥꯏꯍꯥꯛ ꯇꯤꯚꯤ ꯌꯦꯡꯉꯝꯃꯦ ꯇꯥꯎ
ꯀꯔꯤꯒꯤ ꯃꯦꯒꯤ ꯆꯥꯕ꯭ꯔꯥ ꯆꯥꯛ
ꯑꯩꯈꯣꯏꯁꯦ ꯈꯔꯗꯤ ꯊꯦꯡꯉꯦ ꯇꯥꯎ
ꯅꯪꯒꯤ ꯈꯣꯟ ꯐꯖꯥ ꯇꯥꯗꯣꯏꯅꯦ
ꯑ ꯑꯩꯅꯗꯤ ꯁꯤꯅ ꯇꯥꯏꯌꯦ ꯍꯧꯖꯤꯛꯁꯤ ꯀꯔꯤ ꯇꯧꯕꯤꯔꯝꯃꯤꯅꯣ ꯏꯇꯥꯎꯁꯦ
ꯍꯥ
ꯀꯔꯤ ꯇꯧꯕꯤꯔꯝꯃꯤꯅꯣ ꯍꯧꯖꯤꯛꯁꯦ ꯏꯇꯥꯎꯕꯨ
ꯇꯨꯝ ꯃꯐꯝꯗꯨꯝ ꯇꯨꯝꯃꯒ ꯂꯩꯕꯅꯦ ꯀꯔꯤ ꯃꯈꯣꯟ ꯇꯥꯕ꯭ꯔꯥ
ꯐꯦꯟ ꯍꯨꯝꯕꯒꯤ ꯃꯈꯣꯟꯒꯨꯝꯕꯗꯤ ꯊꯣꯛꯑꯦ ꯇꯥꯎꯒꯤ ꯕ ꯗ꯭ꯔꯝꯒꯤ ꯁꯥꯎꯟꯁꯦ
ꯑꯗꯨ ꯑꯣꯏꯔꯝꯒꯅꯤ ꯐꯦꯟ ꯊꯝꯕꯒꯤ ꯀꯣ
ꯍꯣꯏ ꯏꯇꯧꯗꯤ ꯀꯔꯤ ꯌꯦꯟꯁꯥꯡ ꯆꯥꯒꯦ ꯉꯁꯤ
ꯇꯥꯏꯁꯦ ꯗꯜ ꯑꯣ ꯑꯩ ꯁꯦ ꯗꯥꯂ ꯆꯥꯁꯦ
ꯑꯣ ꯑꯩꯈꯣꯏꯒꯤꯗꯤ ꯀꯩꯅꯣ ꯑꯣꯏꯅ ꯊꯧꯔꯛꯑꯦ ꯉꯁꯤꯗꯤ
ꯑꯣ ꯏꯇꯥꯎꯗꯤ ꯌꯨꯝ ꯄꯥꯟꯈ꯭ꯔꯕꯣ
ꯌꯨꯝ ꯄꯥꯟꯗ꯭ꯔꯤ ꯑꯗꯨꯝ ꯄꯥꯈꯪ ꯑꯣꯏꯖꯔꯤ
ꯑꯣ ꯑꯈꯣꯌꯅꯤ ꯆꯞ ꯃꯥꯟꯅꯩ ꯅꯦ ꯑꯗꯨꯗꯤ ꯏꯇꯥꯎ
ꯍꯣꯏ ꯍꯣꯏ
ꯎꯝ ꯏꯇꯥꯎꯖꯦ ꯀꯔꯤ ꯀꯗꯤ ꯀꯗꯤ ꯇꯥꯎꯔꯝ ꯇꯧꯔꯤ
ꯑꯩꯁꯦ ꯑꯩꯁꯦ ꯍꯧꯖꯤꯛꯁꯤ ꯀꯩꯅꯣꯝꯃ ꯁꯨꯝ ꯀꯩꯅꯣꯝꯃ ꯆꯂꯥꯏꯔꯤ ꯐꯥꯝ ꯑꯃ ꯀꯟꯅ ꯆꯂꯥꯏꯔꯤ ꯍꯥꯏꯕ ꯇꯥꯔꯦꯅꯦ
ꯈꯨꯁ ꯎꯁꯥ ꯃꯅꯥꯑꯗ
ꯒꯕꯔꯃꯦꯟꯒꯤ ꯖꯣꯕ ꯈꯛꯇꯔꯥ ꯍꯥꯏꯅ ꯈꯜꯂꯒ ꯑꯩꯁꯨ ꯑꯗꯨꯝ ꯍꯣꯠꯅꯕ ꯍꯥꯏꯕ ꯇꯥꯔꯦꯅꯦꯀꯣ
ꯎꯝ ꯑꯣꯈꯣꯏ ꯑꯁꯨꯨ ꯀꯣꯏ ꯈꯨꯟꯗ ꯂꯩ ꯂꯩꯕ ꯃꯇꯝꯗ ꯑꯗꯨꯝ ꯐꯥꯝ ꯑꯣꯔꯦꯡꯁ꯭ꯔꯥ ꯇ ꯄꯅꯦꯄꯥ ꯐꯥꯔꯃ ꯑꯗꯨ ꯆꯇꯅꯦ ꯍꯥꯏꯁꯨ ꯇ ꯎꯝ ꯍꯧꯖꯤꯛꯇꯤ ꯃꯄꯥꯟꯅ ꯊꯕꯛ ꯁꯨꯕ ꯆꯠꯄꯒꯤ ꯑꯗꯨꯝ
ꯎꯝ ꯌꯥꯝ ꯌꯥꯝ ꯐꯩ ꯌꯥꯝ ꯐꯩ ꯇꯧꯒꯦꯁꯨ ꯍꯣꯠꯅꯕꯁꯤ ꯑꯩꯈꯣꯏꯁꯨ ꯍꯣꯠꯅꯕꯕꯨ ꯂꯦꯞꯇ꯭ꯔꯗꯤ ꯀꯣꯟꯅ ꯂꯥꯁꯇ ꯃꯥꯏ ꯄꯥꯛꯄ ꯍꯥꯏꯕꯗꯨ ꯑꯣꯏꯃꯤꯟꯅꯁꯦ ꯍꯥꯏꯅ ꯊꯝꯅꯤꯡꯏꯤ ꯒꯤ ꯃꯣꯠ ꯇꯧ
ꯍ ꯇꯥꯎꯁ ꯑꯩꯈꯣꯏ ꯎꯝ ꯑꯩꯈꯣꯏ ꯄꯥꯈ ꯑꯩꯈꯣꯏ ꯅꯨꯄꯥꯁꯤꯡꯒꯤ ꯄꯨꯟꯁꯤꯅꯦ ꯌꯥꯝ ꯋꯥꯕꯁꯦ
ꯎꯝ
ꯌꯨꯝ ꯄꯥꯟꯗ꯭ꯔꯁꯨ ꯌꯥꯗꯦ ꯍꯣꯏ
ꯅꯨꯄꯥꯗꯤ ꯍꯣꯠꯅꯕꯕꯨ ꯂꯦꯞꯇ꯭ꯔꯗꯤ ꯐ ꯀꯜꯆꯔꯁꯤ ꯌꯥꯝꯅ ꯂꯨꯕꯅꯤ ꯅꯨꯄꯤꯒ ꯀꯝꯄꯤꯌꯔ ꯇꯧꯕ ꯌꯥꯗꯦꯕꯀꯣ
ꯍꯣꯏ ꯍꯣꯏ ꯑꯩꯈꯣꯏꯗꯤ ꯎꯝ ꯌꯨꯝꯁꯨ ꯄꯥꯟꯕ ꯃꯇꯝ ꯂꯥꯛꯀꯅꯤꯀꯣ ꯄꯥꯟꯗ꯭ꯔꯁꯨ ꯌꯥꯗꯕ ꯀꯣ ꯍꯖꯤꯨ ꯀꯤꯃꯠ ꯃꯇꯝꯗꯣ ꯌꯥꯝ ꯍꯧꯖꯤꯛꯇꯤ ꯉꯟꯗꯤ ꯉꯟꯅꯦꯗ ꯍꯧꯖꯤꯛꯅ ꯉꯟꯕ ꯃꯇꯝꯅ ꯄ꯭ꯂꯥꯟ ꯇꯧꯗ꯭ꯔꯗꯤ ꯌꯥꯗꯕꯅꯤꯀꯣ ꯑꯩꯣꯏ ꯄꯥꯈꯪ ꯑꯩꯈꯣꯏ ꯑꯩꯈꯣꯏ ꯄꯨ ꯍꯣꯏ ꯄꯥꯈꯪꯁꯤꯡ ꯄꯨꯟꯁꯤꯁꯦ ꯌꯥꯝ ꯑꯃ ꯂꯣꯝꯃꯦ
ꯑꯩꯈꯣꯏ ꯄꯥꯈꯪꯒꯤ ꯄꯨꯟꯁꯤꯁꯤ ꯂꯨꯏ ꯑꯗꯨꯅ ꯑꯩꯈꯣꯏꯅ ꯍꯣꯠꯅꯗ꯭ꯔꯗꯤ ꯑꯩꯈꯣꯏꯒꯤ ꯐ꯭ꯌꯨꯆꯔꯗ ꯂꯝꯕꯤ ꯂꯩꯇꯦꯕꯀꯣ ꯍꯧꯖꯤꯛꯁꯤꯡ ꯈꯔ ꯉꯜꯂꯤꯉꯩ ꯉꯜꯂꯤꯉꯩ ꯃꯇꯝꯗ ꯍꯣꯠꯅꯕ ꯌꯥꯕ ꯍꯣꯠꯅꯒꯗꯧꯕꯅꯦꯕ ꯑꯩꯈꯣꯏ ꯄꯥꯈꯪꯁꯦ
ꯍꯣꯏ ꯑꯗꯨꯒꯤꯅꯦ ꯎꯝ
ꯑꯩꯈꯣꯏꯁꯨ ꯐ꯭ꯌꯨꯆꯔꯁꯤ ꯏꯁꯥꯅ ꯏꯁꯥꯒꯤ ꯀꯦꯔꯤꯌꯔꯁꯤ ꯁꯦꯝꯗꯕ ꯌꯥꯗꯕꯅꯤꯅ ꯑꯩꯁꯨ ꯀꯟꯅ ꯐꯥꯝ ꯏꯁꯥꯅ ꯏꯁꯥꯒꯤ ꯀꯦꯔꯤꯌꯔꯁ ꯁꯦꯝꯗꯕ ꯌꯥꯗꯦ ꯌꯥꯕꯅꯤꯅꯀꯣ
ꯇꯥꯗꯕ ꯔꯇꯥ
ꯑꯥ
ꯏꯇꯥꯎꯅ ꯂꯩꯕ ꯖꯒꯥꯁꯤ ꯅꯦꯠꯋꯥꯛꯁꯤ ꯈꯔ ꯄ꯭ꯔꯣꯕ꯭ꯂꯦꯝ ꯂꯩꯕ ꯃꯥꯜꯂꯤꯅꯤꯀꯣ
ꯑ ꯑꯦꯕ꯭ꯔꯣ
ꯍꯣꯏ ꯇꯥꯏ ꯇꯥꯏ ꯇꯥꯎ ꯍꯥꯏꯕꯤꯔꯛꯑꯣ ꯇꯥꯏ ꯇꯥꯎ
ꯏꯠꯇꯕꯤꯁꯦ ꯐꯖꯟ ꯇꯥꯗꯦꯒ
ꯑꯩꯅ ꯏꯇꯥꯎꯅ ꯉꯥꯡꯕꯗꯤ ꯑꯩꯅꯗꯤ ꯐꯖꯅ ꯇꯥꯕꯦ ꯍ ꯇꯥꯏ ꯇ ꯏꯇꯥꯎꯅ ꯉꯥꯡꯕꯗꯤ ꯐꯖꯅ ꯇꯥꯏ ꯑꯩꯅ ꯉꯥꯡꯕꯁꯤ ꯏꯇꯥꯎꯗ ꯈꯔ
ꯅꯦꯠꯋꯁ
ꯑꯩꯅ ꯉꯥꯡꯕꯁꯤ ꯍꯣꯏ ꯑꯩꯅ ꯉꯥꯡꯕꯁꯤ ꯏꯇꯥꯎꯅ ꯐꯖꯅ ꯇꯥꯗ꯭ꯔꯕ ꯃꯥꯜꯂꯦꯕ ꯑꯗꯨꯗꯤꯀꯣ ꯍꯣꯏ
ꯍꯧꯖꯤꯛꯗꯤ ꯇꯦ ꯑꯗꯨꯝ ꯀꯦꯕꯣꯜ ꯌꯦꯡꯁꯤꯔꯥ ꯑꯗꯨꯝ ꯍꯥꯏꯕ꯭ꯔꯥ ꯅꯠꯇ꯭ꯔꯒ ꯑꯗꯨꯝ ꯕꯣꯜ ꯂꯦꯡꯁꯦꯔꯥ ꯑꯗꯨꯝ
ꯈꯔꯥꯗꯤꯗꯤ ꯋꯥꯠ ꯕꯣꯜꯗꯤ ꯈꯔꯥꯗꯤ ꯋꯥꯠꯂꯤꯕꯅꯤꯅ ꯑꯩꯁꯦ ꯉꯥꯏꯍꯥꯛ ꯑꯗꯨꯝ ꯉꯥꯏꯒꯥꯅꯤ ꯕꯣꯜꯕꯨꯗꯤ ꯌꯦꯡꯗꯕꯗꯤ ꯌꯥꯗꯦꯕ
ꯍꯣꯏ ꯑꯩꯁꯨꯅꯦ ꯎꯝ ꯏꯇꯥꯎꯁꯦ ꯀꯅꯥꯅꯣꯁꯨ ꯄꯣꯠ ꯍꯧꯖꯤꯛ ꯇꯥꯎꯕꯗꯣ
ꯑꯩꯁꯤ ꯅꯣꯔꯋꯦꯗꯥ ꯁꯞꯄꯣꯔꯠ ꯇꯧꯋꯦ ꯉꯁꯤꯒꯤꯗꯤ
ꯑꯩꯁꯨ ꯅꯣꯔꯋꯦ
ꯏꯁꯄꯦꯟ ꯃꯥꯜꯂꯦ ꯑꯩꯁꯦ ꯑꯩ ꯅꯣꯔꯋꯦ ꯁꯞꯄꯣꯔꯠ ꯇꯧꯋꯦ
ꯍꯣꯏ ꯑꯩꯁꯨ ꯅꯣꯔꯋꯦꯗꯅꯦ ꯍꯧꯖꯤꯛ ꯇꯧꯕꯁꯦ
ꯑꯩꯈꯣꯏ ꯑꯩꯈꯣꯏ ꯁꯣꯝ ꯁꯥꯏ ꯑꯩꯈꯣꯏ ꯁꯥꯏꯠꯂꯣꯝꯗꯗꯤ ꯍꯣꯏ ꯆꯞ ꯃꯥꯟꯅꯔꯦ ꯏꯇꯥꯎꯒꯥ ꯑꯩꯒꯤ ꯇꯧꯒ ꯆꯞ ꯃꯥꯟꯅꯔꯦ ꯑꯗꯣ ꯑꯩꯈꯣꯏ ꯁꯣꯝ ꯁꯥꯏꯗꯗꯤ ꯕꯦꯠꯇꯤꯡ ꯇꯧꯕꯁꯤ ꯀꯟꯃꯟꯗꯅꯅꯦ ꯑꯁ ꯀꯥꯔꯣꯔ ꯂꯣꯏꯔꯦ
ꯑꯣ ꯑꯩꯈꯣꯏꯕ ꯑꯩꯒꯤ ꯐ꯭ꯔꯦꯟꯁꯤꯡꯁꯦ ꯍꯥꯏꯕ ꯎꯝ ꯏꯕꯥꯅꯤ ꯕꯦꯇꯤꯡ ꯇꯧꯁꯦ ꯍꯥꯏꯕ ꯑꯩꯅ ꯅꯣꯔꯋꯦ ꯍꯥꯏꯕ ꯑꯩꯁꯨ ꯅꯣꯔꯋꯦꯅꯦ ꯀꯔꯤꯅꯣ ꯍꯥꯏ ꯃꯥꯅ ꯏꯁꯄꯦꯟꯒ ꯄ꯭ꯔꯣꯇꯣꯒꯜ ꯇꯧꯕ ꯃꯇꯝꯗ ꯇꯧꯁꯦ ꯍꯥꯏ ꯑꯩꯅꯥ ꯄ꯭ꯔꯣꯇꯣꯒꯜ ꯍꯥꯏꯕ ꯃꯣꯏꯅ ꯏꯁꯄꯦꯟ ꯍꯧꯖꯤꯛꯇꯤ ꯍꯣꯏ ꯍꯧꯖꯤꯛꯗꯤ ꯗꯤ ꯍꯥ ꯍꫭꯏ ꯇꯨꯝ ꯁꯨꯝ ꯑꯗꯨꯝ ꯁꯥꯄꯣꯔꯠ
ꯎꯝ
ꯄ꯭ꯔꯣꯀꯩꯀꯜꯁꯦ ꯍꯟꯗꯛꯇꯤ ꯌꯥꯝ ꯀꯔꯤꯅꯣ ꯌꯝ ꯍꯧꯖꯤꯛꯀꯥꯟ ꯍꯧꯖꯤꯛꯁꯦ ꯍꯩꯕꯁꯦ ꯈꯔꯗꯤ
ꯎꯝ
ꯅꯍꯥꯟ ꯑꯣꯏꯅ ꯗꯤꯐ꯭ꯔꯦꯟ ꯍꯣꯏ ꯈꯗꯥꯗꯤ ꯍꯣꯏ ꯍꯣꯏ ꯈꯗꯥꯗꯤ ꯁꯣꯟ ꯁꯣꯟ ꯅꯥꯈ꯭ꯔꯦ
ꯎꯝ ꯄꯣꯇꯨꯒꯜꯒꯤ ꯄ꯭ꯂꯦꯁꯁꯤ ꯈꯔꯗꯤ ꯌꯦꯡꯕꯗꯤ ꯅꯨꯡꯉꯥꯏꯇ꯭ꯔꯦ
ꯎꯝ ꯎꯝ ꯈꯪꯗ꯭ꯔꯦ ꯑꯗꯨꯝ ꯌꯦꯡꯕ ꯇꯥꯔꯦꯗ
ꯎꯝ ꯑꯗꯨꯕꯨ ꯑꯩꯗꯤ ꯄꯣꯔꯇꯨꯒꯜꯁꯤꯗꯤ ꯍꯥꯟꯅꯗꯒꯤꯁꯨ ꯁꯄꯣꯔꯠ ꯇꯧꯔꯛꯇꯦ
ꯑꯩꯁꯨ ꯑꯩꯅ ꯇꯧꯕꯁꯦ ꯑꯥꯔꯖꯦꯟꯇꯤꯅꯥꯒ ꯀꯔꯤꯔꯥ ꯐ꯭ꯔꯥꯟꯁ ꯐ꯭ꯔꯟꯁꯒꯥ
ꯑꯩꯅ ꯑꯩꯅ ꯁꯞꯄꯣꯔꯠ ꯇꯧꯕꯗꯤ ꯑꯥꯔꯖꯦꯟꯇꯤꯅꯥ ꯑꯥꯔꯖꯦꯟꯇꯤꯅꯥ ꯇꯧꯋꯤ ꯅꯣꯔꯋꯦ ꯇꯧꯋꯤ ꯑꯗꯨꯒ ꯏꯁꯄꯦꯟ ꯏꯁꯄꯦꯟ ꯇꯧꯋꯤ ꯃꯣꯏ ꯑꯍꯨꯝꯁꯤ ꯇꯧꯏꯤ
ꯑꯥ ꯑꯩꯅꯥ ꯈꯟꯕꯗ ꯑꯔꯖꯦꯟꯇꯤꯅꯥ ꯀꯥꯒꯅꯤ
ꯑꯥꯔꯖꯦꯟꯇꯤꯅꯥꯒꯤꯁꯤꯗꯤ ꯀꯥꯒꯅꯤ ꯈꯜꯂꯤ ꯑꯗꯨꯕꯨ ꯑꯩꯈꯣꯏꯒꯤ ꯈꯨꯟꯗꯁꯨ ꯑꯩꯈꯣꯏꯒꯤ ꯇꯤꯝ ꯈꯔ ꯂꯩꯌꯦꯕꯀꯣ ꯑꯩꯈꯣꯏꯒꯤ ꯕꯦꯇꯤꯡ ꯇꯧꯃꯤꯟꯅꯕ ꯄꯥꯔꯇꯤ ꯈꯔꯥꯒ ꯃꯣꯏꯁꯨ ꯑꯩꯈꯣꯏꯒꯤ ꯑꯣꯄꯤꯅꯤꯌꯟ ꯑꯣꯏꯔꯛꯄꯅꯤꯅ ꯍꯧꯖꯤꯛꯀꯥꯟꯁꯤ ꯕꯣꯜ ꯌꯦꯡꯕꯩꯕꯨꯗꯤ ꯅꯨꯡꯉꯥꯏꯔꯛꯑꯦ
ꯎꯝ ꯎꯝ ꯎꯝ
ꯑꯗꯨꯒꯥ ꯕꯣꯜꯁꯤꯁꯨ ꯍꯥꯟꯅꯒꯤ ꯄ꯭ꯔꯤꯚꯤꯌꯁ ꯏꯌꯥꯔꯗ ꯍꯥꯏꯔꯨꯔꯥꯒꯗꯤ ꯀꯔꯤ ꯍꯥꯏꯒꯅꯤ ꯌꯦꯡꯕꯒꯤ ꯇꯥꯏꯃꯤꯡꯁꯤ ꯁꯤ ꯌꯥꯝꯅ ꯗꯤꯐ꯭ꯔꯦꯟ ꯑꯣꯏꯔꯦꯕꯀꯣ꯫
ꯍꯣꯏ-ꯍꯣꯏ ꯌꯥꯝ ꯗꯤꯐ꯭ꯔꯦꯟ ꯇꫭꯏꯒ꯭ꯔꯦ꯫ ꯂꯥꯁ ꯂꯥꯁ ꯏꯌꯥꯔ ꯑꯗꯨ ꯋꯥꯏꯗ ꯅꯝ ꯅꯨꯡꯗꯥꯡꯗꯔ ꯑꯗꯨꯝ ꯄꯤꯕꯅꯦꯀꯣ꯫
ꯍꫭꯏ ꯅꯨꯡꯗꯥꯡꯗ ꯄꯤꯑꯦ ꯍꯥꯏꯔꯒꯁꯨ ꯄꯨꯡ ꯇꯔꯥ ꯇꯔꯥꯃꯥꯊꯣꯏ
ꯍꯣꯏ ꯍꯣꯏ ꯑꯗꯨꯝ ꯄꯤꯕꯨ꯫
ꯌꯦꯡꯕ ꯁꯦꯀꯦꯟ ꯃꯦꯠꯆ ꯐꯥꯎꯕ ꯑꯗꯨꯝ ꯌꯦꯡꯕ ꯂꯣꯏ꯫ ꯈꫭꯏꯒꯤ ꯀꯟꯗꯤꯁꯟꯗ ꯂꯩꯌꯦꯕꯀꯣ
ꯑꯣ ꯍꯧꯖꯤꯛꯇꯤ ꯊꯦꯡꯅ-ꯊꯦꯡꯅ ꯄꯤ꯫
ꯊꯦꯡꯅ ꯄꯤꯌꯦꯡ ꯃꯣꯔꯅꯤꯡ ꯄꯨꯡ ꯃꯉꯥ ꯁ꯭ꯋꯥꯏꯗꯁꯨ ꯄꯤꯔꯛꯑꯦ ꯁꯚꯦꯟꯗꯁꯨ ꯄꯤꯌꯦ꯫ ꯑꯗꯨꯅ ꯑꯗꯨ ꯄꯨꯂꯞ ꯕꯣꯟꯁꯤ ꯌꯦꯡꯅꯤꯡ ꯕꯅꯤꯅ ꯌꯦꯡꯈ꯭ꯔꯦ ꯌꯦꯡꯕ ꯃꯇꯝꯗ ꯑꯃꯨꯛꯀ ꯑꯌꯨꯛꯀꯤ ꯑꯩꯈꯣꯏꯒꯤ ꯑꯩꯒꯤ ꯆꯠꯀꯗꯕ ꯊꯕꯛꯇꯗꯤ ꯌꯥꯝꯅ ꯑꯃꯨꯛꯀ
ꯎꯝ ꯍꯣꯏ ꯑꯗꯨꯝ
ꯌꯦꯡꯂꯣꯏꯒꯦ ꯍꯥꯏꯔꯒꯁꯨ ꯍꯦꯛ
ꯍꯣꯏ ꯌꯥ ꯌꯥꯇꯕꯒꯤꯅꯦ꯫
ꯍꯣꯏ ꯑꯉꯥꯡꯈꯣꯏ ꯑꯩꯈꯣꯏꯒꯤ ꯎꯝ
ꯈꯔ ꯂꯩꯔꯤ꯫ ꯃꯣꯏꯅ ꯀꯧꯔꯛꯑꯅꯤ ꯕ꯭ꯔꯥꯗꯔ ꯅꯪꯒꯤ ꯍꯣꯏ ꯕꯣꯜ ꯍꯧꯒ ꯇꯧꯔꯦ ꯍꯥꯏꯅ ꯍꯧꯗꯣꯛꯂꯛꯑꯅꯤ ꯑꯩꯈꯣꯏ ꯈꯨꯟꯗ ꯑꯈꯣꯏꯒꯤ ꯀꯝꯃꯨꯅꯤꯇꯤ ꯍꯣꯜꯁꯤꯗ ꯑꯩꯈꯣꯏꯁꯦ ꯄ꯭ꯔꯣꯖꯦꯛꯇꯔ ꯑꯃ ꯈꯤꯜꯂꯒ ꯌꯦꯡꯕꯅꯦ꯫ ꯑꯗꯨꯀꯣ
ꯑꯣ ꯑꯗꯨꯗꯤ ꯌꯥꯝ ꯅꯨꯡꯉꯥꯏꯅꯤꯀꯣ ꯃꯤ ꯌꯥꯝꯔꯗꯤ꯫
ꯑꯈꯣꯏ ꯃꯤ ꯇꯨꯋꯦꯜꯐꯀꯨꯝꯕꯗꯤ ꯑꯣꯏꯌꯦ ꯑꯩꯈꯣꯏ ꯌꯦꯡꯕꯁꯦ꯫
ꯑꫭ ꯇꯨꯋꯦꯜꯐ꯫
ꯎꯝ꯫
ꯗꯤ ꯅꯨꯡꯉꯥꯏꯅꯤ꯫
ꯍꯣꯏ ꯁꯥꯎꯟꯁꯨ ꯍꯥꯞꯄꯅꯤꯅ ꯑꯗꯨꯒ ꯃꯔꯛ ꯃꯔꯛꯇꯗꯤ ꯑꯈꯣꯏꯒꯤ ꯀ꯭ꯂꯕꯀꯤ ꯂꯤꯗꯔ ꯉꯣꯟꯗꯁꯨ ꯁꯨ ꯑꯩꯈꯣꯏ ꯈꯨꯟꯒꯤ ꯑꯍꯟꯁꯤꯡꯅ ꯍꯦꯛ-ꯍꯦꯛ ꯀꯝꯄ꯭ꯂꯦꯟꯗꯤ ꯂꯥꯛꯑꯦ ꯍꯧꯖꯤꯀꯥꯟꯁꯦ꯫ ꯅꫭꯏ ꯕꫭꯜ ꯌꯦꯡꯕꯨꯗꯤ ꯍꯥꯏꯗꯤ ꯀꯔꯤ ꯍꯥꯏꯒꯅꯤ ꯅꯣꯏ ꯕꯣꯜ ꯌꯦꯡꯕꯁꯤ ꯅꯣꯏ ꯕꯣꯜ ꯑꯉꯥꯡꯈꯣꯏ ꯕꯣꯜ ꯁꯥ ꯄꯥꯝꯕ ꯁꯥꯟꯅꯕꯗ ꯄꯥꯝꯕ ꯃꯌꯥꯝ ꯉꯥꯛꯇꯅꯤꯅ ꯁꯥꯟꯅꯕꯁꯨ ꯄꯤ ꯂꯩꯌꯦ ꯀꯣ ꯅꯦꯁꯅꯦꯜ ꯇꯤꯝꯗ ꯁꯥꯟꯅꯕꯁꯨ ꯌꯥꯎꯋꯦꯕꯀꯣ ꯑꯗꯨꯗ ꯁꯞꯄꯣꯔꯠ ꯇꯧꯋꯤ ꯅꯣꯏ ꯇꯧꯕꯗꯨꯣ ꯌꯦꯡꯉꯣ ꯑꯗꯨ ꯅꯣꯏꯅ ꯂꯥꯎꯠ ꯁ꯭ꯄꯤꯀꯔ ꯀꯟꯅ ꯊꯥꯔꯒ ꯃꯤ ꯌꯨꯝ ꯃꯅꯥꯛꯇ ꯂꯩꯕꯈꯣꯏꯁꯤ ꯗꯤꯁꯇꯥꯔꯕ ꯇꯧꯋꯦ ꯍꯥꯏꯗꯅ ꯍꯦꯛ -ꯦꯛ ꯉꯥꯡꯉꯦ ꯈꫭꯏꯁꯨ ꯍꯣꯏ ꯍꯥꯏꯔꯒ ꯑꯃꯨꯛꯀ
ꯎꯝ ꯕꯣꯜ ꯍꯣꯏ ꯕꯣꯜ ꯃꯇꯝꯅꯦ ꯑꯗꯨꯝ ꯍꯥꯏ ꯃꯣꯏꯅꯁꯨ ꯈꯟꯕꯁꯨꯕ ꯌꯥꯏ꯫ ꯀꯣ ꯑꯉꯥꯡꯁꯤꯡꯅ ꯑꯗꯨꯝ ꯌꯦꯡꯕ ꯃꯇꯝꯅꯤ ꯑꯗꯨꯝ ꯈꯟꯕ ꯌꯥꯏꯕ꯫
ꯎꯝ꯫
ꯑꯃꯨꯛꯀ ꯍꯣꯏꯠ ꯍꯥꯏꯒꯅꯤ ꯇꯞꯅ ꯊꯥꯒꯅꯤ꯫ ꯍꯣꯏ ꯇꯤꯝ ꯑꯝ ꯍꯣꯏ ꯌꯦꯡꯃꯤꯟꯅ ꯕ ꯄꯨꯂꯞꯁꯤ ꯇꯤꯝ ꯑꯃꯗ ꯂꯣꯏꯅ ꯁꯞꯄꯣꯔꯠ ꯇꯧ ꯇꯧꯗꯕꯅꯤꯅ ꯑꯃꯨꯛꯀ ꯀꯩꯅꯣꯃꯨꯛꯀ ꯇꯧꯅꯒꯅꯤ ꯂꯥꯎꯅꯒꯅꯤ꯫
ꯎꯝ ꯍꯣꯏ ꯑꯗꯨ ꯑꯗꯨ ꯃꯇꯝ ꯍꯣꯏ ꯃ ꯃꯇꯝ-ꯃꯇꯝ ꯃꯇꯝ ꯃꯇꯝꯗꯅꯦꯀꯣ ꯑꯗꯨꯝ ꯅꯨꯡꯉꯥꯏꯒ ꯇꯧꯕꯁꯦ꯫ ꯃꯣꯏ ꯑꯗꯨꯝ ꯊꯤꯡꯕ ꯌꯥꯗꯦ
ꯊꯤꯡꯕ ꯌꯥꯗꯦ ꯑꯗꯨ ꯑꯣꯏꯔꯁꯨ ꯃꯣꯏꯅ ꯅꯣꯏ ꯂꯥꯎꯕꯗꯨ ꯀꯟꯅ ꯀꯟꯅ ꯂꯥꯎꯕꯤꯒꯅꯨ ꯀꯣ ꯀꯑꯌꯦ ꯑꯗꯨ
ꯎꯝ
ꯈꯠꯅꯕ ꯈꯣꯠꯅꯕꯗꯤ ꯌꯥꯗꯦ ꯀꯥꯏꯅ ꯑꯗꯨꯝ ꯑꯍꯥꯟꯈꯣꯏꯅꯁꯨ ꯑꯦꯗꯚꯥꯏꯁ ꯄꯤꯕꯤꯔꯛꯑꯦ
ꯍꯣꯏ ꯑꯗꯨꯝꯕꯗꯤ ꯆꯨꯝꯃꯦꯗ ꯆꯨꯝꯃꯤ ꯈꯟꯅꯥꯒꯅꯨ ꯑꯗꯨꯝ ꯍꯥꯏꯥꯏꯕꯖꯦ ꯇꯣꯝꯅꯖꯦ
ꯎ
ꯍꯥꯏ
ꯏꯇꯥꯎꯗꯤ ꯏꯇꯣꯝꯗ ꯌꯦꯡꯒꯗ꯭ꯔꯥ ꯀꯅꯥ ꯀꯅꯥ ꯌꯦꯡꯃꯤꯟꯅꯒꯅꯤ
ꯍꯥ
ꯕꯣꯜ ꯌꯦꯡꯕꯁꯤ ꯏꯊꯣꯝ
ꯍꯣꯏ ꯏꯇꯣꯝꯗꯅꯦ ꯌꯦꯡꯕꯁꯦ ꯑꯩꯒꯤ ꯃꯔꯨꯞꯁꯤꯡꯗ ꯑꯗꯨꯝ ꯒꯦꯝ ꯈꯛꯇꯕ ꯐꯨꯠꯕꯣꯜꯗ ꯏꯟꯇꯔꯦꯁ ꯂꯩꯇꯕ ꯑꯗꯨꯝ ꯑꯩꯒꯤ ꯎꯝ ꯑꯩꯒꯤ ꯐꯣꯟꯗ ꯑꯗꯨꯝ ꯌꯦꯡꯈꯣꯏꯅꯦ ꯑꯩꯅ
ꯑꯣ ꯕꯣꯠꯁꯨ ꯏꯇꯣꯝꯗ ꯌꯦꯡꯕꯁꯨ
ꯄꯞꯖꯤ ꯈꯛꯇ ꯁꯥꯟꯅꯕ
ꯏꯇꯣꯝꯗ ꯌꯦꯡꯕꯁꯨ ꯅꯨꯡꯉꯥꯏꯇꯕꯅꯤ
ꯍꯣꯏ ꯅꯨꯡꯉꯥꯏꯇ ꯌꯥꯝ ꯕꯣꯔꯤꯡ ꯑꯣꯏꯌꯦꯦ
ꯎꯝ
ꯄꯣꯠꯁꯨ ꯇꯧꯕ ꯑꯗꯨꯝ ꯑꯗꯨꯝ ꯂꯩꯔꯗꯤ ꯁꯟꯅꯕ ꯅꯨꯡꯉꯥꯏ